ꯍꯂꯣ
ꯍꯥꯏꯣ ꯍꯥꯏꯣ ꯍꯥꯏꯌꯣ ꯂꯎ ꯍꯥꯏꯗ ꯁꯤ ꯌꯥꯏ
ꯍꯜꯂꯣ
ꯍꯜꯂꯣ ꯍꯜꯂꯣ ꯑꯗꯨꯗꯤ ꯃꯊꯪꯗꯣꯟ ꯐꯣꯟ ꯇꯧꯔꯛꯄꯗ ꯀꯩꯅꯣ ꯁꯨꯃꯥꯏꯅꯅ ꯍꯥꯏꯔꯛꯑꯣꯔꯥ ꯀꯅ ꯂꯥꯛꯑꯣꯔꯥ ꯍꯥꯏꯔꯛꯑꯣꯔꯥ ꯀꯩꯅꯣ ꯀꯩꯅꯔꯣ ꯀꯅꯥ ꯀꯅꯥꯔꯣ ꯀꯩꯅꯣ ꯀꯩ ꯃꯔꯝꯒꯤꯅꯣ ꯅꯪ ꯑꯩꯉꯣꯟꯗ ꯐꯠꯇ꯭ꯔꯏꯁꯦ ꯊꯕꯏ ꯌꯥꯝ ꯇꯒ ꯗ ꯅꯪ ꯀꯩꯒꯤꯅꯣ ꯑꯩꯉꯣꯟꯗ ꯐꯣꯟ ꯇꯣꯔꯛꯏꯁꯦ ꯍꯥ ꯍꯧꯖꯤꯛ ꯍꯥꯏꯔꯛꯑꯣ
ꯑꯩꯅ ꯍꯥꯏꯗꯧꯅꯦ ꯑꯗꯨꯗꯤ
ꯎ
ꯑꯩꯅ ꯍꯥꯏꯗꯕꯤꯅ ꯅꯪꯅ ꯍꯥꯏꯔ ꯂꯩꯔꯦ
ꯐ
ꯑꯩꯅ ꯍꯥꯏꯒꯗꯧꯕꯗꯣ ꯅꯪ ꯂꯣꯏꯅ ꯍꯥꯏꯔ ꯂꯩꯔꯦ ꯍꯥꯏꯌꯣ ꯍꯥꯏꯌꯣ
ꯄꯈꯇꯅꯣꯡ ꯅ ꯌꯥꯝ ꯄꯇ
ꯀꯤꯟꯖꯅꯤꯀꯣ ꯀꯤꯟ
ꯀꯅꯤ ꯇꯅꯤ ꯀꯣꯏꯗꯤ ꯑ ꯆꯄ
ꯍꯣꯏ ꯍꯣꯏ ꯍꯣꯏ ꯑꯆꯥꯄꯣꯠꯁꯨ ꯄꯤꯕ ꯀꯤꯟꯁꯨ ꯄꯤꯕ ꯂꯧꯁꯨ ꯆꯠꯊꯟꯕ
ꯂꯧꯒꯤ ꯃꯔꯝꯗꯨꯗꯤꯅꯦ ꯇꯣꯛꯑꯁꯦ ꯑꯍꯟ ꯂꯧꯗꯤꯅꯦ ꯑꯩꯈꯣꯏ ꯑꯉꯥꯡꯅ ꯆꯠꯀꯗꯕ ꯅꯠꯇꯦ ꯅꯣꯏ ꯑꯍꯟꯁꯤꯡꯅ ꯂꯧ ꯁꯨꯒꯗꯕ ꯇꯦꯟ ꯇꯔ ꯄ ꯑꯥꯏꯅ ꯍꯥꯏꯁꯦ
ꯑꯉꯥꯡꯅ ꯅꯤꯡꯗ ꯇꯨꯡꯒꯤꯂꯛꯀꯗꯧꯕꯅꯅꯦ ꯑꯍꯟ
ꯅꯠꯇꯦ ꯑꯉꯥꯡ ꯑꯉꯥꯡ ꯑꯩꯈꯣꯏꯗꯤ ꯑ ꯂꯝꯕꯤ ꯑꯐꯕꯗ ꯇꯨꯡ ꯏꯟꯅ ꯀꯗꯣꯕ ꯅꯨꯡꯉꯥꯏꯕ ꯂꯝꯕꯤꯗ
ꯑꯗꯨꯗꯨꯅꯦ ꯀꯤꯟ ꯆꯥꯕꯗ
ꯅꯪ ꯆꯥꯔꯣ ꯀꯤꯟꯗꯣ ꯅꯪ ꯅ ꯅꯪ ꯅ ꯅꯪ ꯀꯤꯟ ꯆꯥꯔꯣꯕ
ꯅꯠꯇ꯭ꯔꯒ ꯕꯣꯔꯥ ꯆꯥꯅꯤꯡꯕ꯭ꯔꯣ ꯁꯤꯡꯖꯨ ꯕꯣꯔꯥ
ꯑꯗꯨꯁꯨ ꯆꯅꯤꯡꯗꯦ ꯅꯪ ꯇꯥꯎ
ꯑꯗꯨꯗꯤ ꯀꯔꯤ ꯆꯥꯅꯤꯡꯕ ꯀꯦ ꯑꯦꯐ ꯁꯤ
ꯆꯥꯅꯤꯡꯉꯦ ꯍꯥꯏꯔꯒ ꯅꯪ ꯍꯧꯖꯤꯛ ꯊꯤꯜꯂꯛꯀꯗ꯭ꯔꯣ ꯄꯤꯔꯛꯀꯗ꯭ꯔꯣ
ꯑꯣꯗꯔ ꯇꯧꯕꯤꯒ ꯑꯣꯟꯂꯥꯏꯟꯗ ꯃꯗꯦꯔꯗꯔꯒ ꯀꯦ ꯑꯦꯞ ꯁꯤꯒꯨꯝꯕ ꯀꯩꯅꯣꯒꯨꯝꯕ ꯄꯨꯕꯤꯒꯦꯗ
ꯑꯁꯦꯡꯕ ꯦꯞꯁꯤ ꯆꯪꯅꯤꯡꯉꯛꯑꯦ ꯍꯧꯖꯤꯛ
ꯎꯝ ꯏꯆꯟꯁꯤꯗꯤ ꯀꯦ ꯑꯦꯞ ꯁꯤꯒꯨꯝꯕ ꯀꯩꯅꯣꯒꯨꯝꯕ ꯂꯣꯏꯅ ꯄꯤꯆꯥꯔ ꯂꯣꯏꯔꯦ ꯀꯩꯅꯣ
ꯅꯍꯥꯟ ꯑꯩꯈꯣꯏ ꯆꯦꯅ ꯈꯦꯞꯁꯤ ꯇꯥꯅꯤꯡꯉꯦ ꯄꯩꯁꯥ ꯊꯥꯔꯛꯀꯦ ꯍꯥꯏꯔꯒ ꯑꯗꯨ ꯊꯥꯔꯛꯇꯕꯤꯗ ꯀꯦ ꯑꯣꯏꯅ ꯂꯩꯔꯤ ꯑꯗꯣ ꯎꯝ ꯃꯥꯏ ꯃꯅꯥꯛꯇ ꯆꯠꯄꯗ ꯃꯌꯥꯝ ꯄꯤꯖꯒꯅꯤ ꯍꯥꯏ
ꯎꯝ ꯕ ꯆꯥꯕ ꯆꯥꯕꯥ ꯉꯥꯛꯇ ꯈꯜꯂ ꯂꯩꯔꯣꯀꯣ
ꯑꯩꯗꯤ ꯆꯥꯕ ꯆꯥꯕꯗ ꯉꯥꯎꯖꯩ ꯄꯨꯛ ꯊꯜꯂꯗꯤ ꯌꯥꯔꯦ ꯄꯨꯛ ꯊꯟꯗ꯭ꯔꯗꯤ ꯑꯦ ꯆꯥꯛꯔꯥ ꯑꯃꯗꯤ ꯍꯦꯛꯇ ꯏꯁꯧ ꯇꯧꯅꯤꯡꯉꯦ ꯁꯧꯅꯤꯡꯉꯦ ꯑꯩ ꯃꯤ ꯅꯣꯛꯄꯒ ꯌꯦꯡꯅꯤꯡꯗꯦ ꯄ ꯆꯥꯛ ꯆꯥꯛꯗ ꯑꯃꯗꯤ ꯍꯦꯛꯇ ꯁꯥꯎꯅꯤꯡꯉꯦ ꯃꯤ ꯃꯈꯣꯟꯒ ꯇꯥꯅꯤꯡꯗꯦ ꯆꯀ꯭ꯔꯥ ꯑꯃꯗꯤ
ꯑꯗꯨꯗꯤ ꯕꯦꯔꯥ ꯂꯨꯒꯗꯧꯔꯦ ꯎꯝ
ꯑꯩ ꯆꯥꯛꯂꯥ ꯑꯃꯗꯤ ꯁꯥꯎꯅꯤꯡꯉꯦꯕ ꯍꯦꯛꯇ ꯄꯨꯛ ꯊꯜꯂꯗꯤ ꯑꯗꯨꯝ ꯅꯣꯛꯑꯜꯂꯦꯔꯅꯤ ꯌꯥꯝ ꯉꯥꯡꯗꯅ ꯀꯩꯅꯣ ꯅꯣꯏ ꯑꯗꯨꯒ ꯑꯩ ꯑꯦ ꯍꯧꯖꯤꯛꯁꯦ ꯄꯨꯛ ꯊꯟꯗ꯭ꯔꯗꯤ ꯅꯪꯒꯁꯨ ꯋꯥꯔꯤ ꯁꯥꯔꯣꯏ ꯈꯪꯕ꯭ꯔꯥ ꯄꯨꯛ ꯊꯥꯏꯟꯗꯕ ꯅꯨꯃꯤꯠꯇ ꯆꯥꯛ ꯄ꯭ꯔꯥꯝꯕ ꯅꯨꯃꯤꯠꯇ ꯑꯩ ꯀ ꯁꯨꯝ ꯀꯩꯝ ꯍꯥꯏꯔꯥꯎꯑꯣꯏ
ꯄ ꯛ ꯑꯗꯨꯗꯤ ꯀꯩꯅꯣ ꯇꯧꯕ ꯃꯇꯝꯗꯤ ꯌꯥꯝ ꯕꯦꯔꯥ ꯀꯥꯗꯧꯔꯤꯁꯦ
ꯑ ꯑꯉꯥꯡ ꯄꯨꯕ ꯀꯥꯟꯗ ꯌꯥꯝ ꯕꯦꯔꯥ ꯀꯥꯗꯧꯔꯤ ꯆꯥꯕ ꯍꯦꯟꯖꯤꯟꯗꯧꯔꯤꯁꯦ
ꯀꯩꯁꯨꯝ ꯈꯜꯂꯨꯅꯨ ꯅꯪꯒꯤ ꯅꯪ ꯅꯪ ꯃꯅꯥꯛꯇ ꯂꯩꯔꯣꯏ ꯑꯗꯨꯒꯤ ꯅꯪ ꯅꯪ ꯀꯩꯁꯨ ꯋꯥꯔꯣꯏ
ꯕꯤꯆꯥꯅꯤꯗꯕꯤꯆꯥꯅꯤꯗ ꯆꯥꯕꯕꯨꯗꯤ ꯀꯅꯣ
ꯎꯝ ꯅꯪ ꯄꯤꯖꯔꯁꯨ ꯅꯪ ꯃꯅꯥꯛꯇ ꯂꯩꯔꯣꯏ
ꯎꯝ ꯄꯤꯆꯥꯅꯤ ꯄꯤꯆꯥꯅꯤꯅ ꯐꯖꯅ ꯏꯃꯥ ꯏꯕꯥꯅꯤ ꯉꯥꯛꯇ ꯂꯩꯕꯁꯨ ꯆꯥꯏꯗ ꯐꯖꯅ ꯆꯥꯏꯗ ꯆꯥꯛ ꯏꯟꯁꯥꯡꯗꯦ
ꯑꯦꯅꯗꯦ ꯥꯛ ꯍꯦꯟꯖꯥꯡꯗꯒꯤ ꯍꯦꯟꯅ ꯑꯆꯥꯄꯣꯠ ꯍꯦꯟꯅ ꯍꯥꯎꯋꯦ
ꯎꯝ ꯆꯥꯅꯤ ꯆꯥꯅꯤ ꯂꯣꯏꯅꯦ
ꯆꯥꯄꯠ ꯆꯥꯕ ꯂꯣꯏꯔꯒ ꯑꯃꯨꯛ ꯆꯥꯛ ꯆꯥꯗꯕ
ꯃꯆꯤꯟꯗ ꯄꯨꯂꯞ ꯅꯝꯁꯤꯟꯕꯤꯗꯧꯕ ꯑꯩꯅ
ꯑꯗꯨꯗꯤ ꯍꯦꯃꯟꯗ꯭ꯔꯣ ꯅꯪ ꯎꯁꯤꯠꯇ꯭ꯔꯤꯅꯦ ꯅꯪ ꯑꯗꯨꯗꯤ
ꯀꯅꯦ ꯄꯨꯂꯞ
ꯑꯗꯨꯗꯤ ꯅꯪꯖ ꯐꯖ ꯅ ꯅꯤꯔꯦ ꯑꯗꯨ ꯅꯨꯃꯤꯠꯇꯗꯤ ꯅꯪ ꯌꯨꯝꯗꯒꯤ ꯆꯠꯈ꯭ꯔꯣ ꯍꯥꯏꯔꯛꯑꯅꯤ ꯑꯩꯅ
ꯍꯣꯏ ꯑꯩ ꯀ ꯍꯥꯞꯄꯒ ꯌꯨꯝ ꯊꯥꯗꯣꯛꯈꯤꯕꯀꯣ
ꯑ ꯏ ꯅꯩ ꯇꯣꯔ ꯑꯅꯩ ꯑꯗꯨꯗꯤ ꯅꯪ ꯍꯃꯜꯦ
ꯑꯗꯨꯅꯦ ꯀꯞꯄꯒ ꯌꯨꯝ ꯊꯥꯗꯣꯛꯈꯈꯤꯕ ꯑꯩꯅ
ꯎꯝ ꯊꯥꯗꯣꯛꯈ꯭ꯔꯣ ꯑꯩꯅ ꯅꯨꯄꯥ ꯑꯃꯃꯨꯛ ꯄꯨꯁꯤꯜꯂꯛꯇꯣꯏꯕ
ꯎꯝ ꯃꯁꯤ ꯍꯦꯟꯖꯤꯟꯗꯧꯔꯦ ꯃꯁꯤ
ꯄꯨꯁꯤꯜꯂꯛꯇꯣꯏꯅꯦ ꯑꯩꯗꯤ ꯍꯦꯛꯇ
ꯎꯝ ꯅꯪ ꯀꯩꯅꯣꯔꯣꯝꯗꯤ ꯍꯜꯂꯔꯣꯏ ꯃꯈꯥꯜꯂꯣꯝꯗ
ꯑꯥꯎ
ꯊꯒꯦ
ꯑꯥꯗ ꯆꯠꯂꯔꯣꯏ ꯑꯩꯈꯣꯏꯁꯦ ꯃꯅꯥꯛꯇ ꯑꯣꯏꯅ ꯆꯠꯈ꯭ꯔꯒꯦ
ꯆ ꯀꯗꯥ ꯏꯗꯔꯣ
ꯑꯗ
ꯑꯥ ꯅꯣꯏ ꯂꯧꯁꯪꯗ
ꯑꯐꯖꯗ ꯅꯦ ꯑꯩꯈꯣꯏꯆꯦ ꯊꯕꯛ ꯇꯧꯐꯝꯗꯨꯗ ꯆꯠꯈ꯭ꯔꯒꯦ ꯑꯩꯁꯨ ꯈꯔ ꯈꯔ ꯑꯩꯒꯤ ꯄꯀꯦ ꯑꯆꯥꯄꯣꯠ ꯆꯥꯕ ꯆꯥꯅꯤꯡꯉꯥꯏ ꯂꯩꯅꯤꯡꯉꯥꯏ ꯑ ꯑꯇꯣꯞꯄ ꯑꯇꯣꯞꯄ ꯑꯇꯣꯞꯄ ꯄꯣꯠ ꯆꯩꯁꯨ ꯂꯩꯅꯤꯡꯉꯥꯏ ꯐꯪꯅꯕ ꯊꯕꯛ ꯇꯧꯈ꯭ꯔꯒꯦ ꯈꯣꯏꯆꯤ ꯃꯅꯥꯛꯇ
ꯐꯔꯦ ꯐꯔꯦ ꯁꯨꯃꯥꯏꯅ ꯇꯧꯔꯣ ꯊꯣꯛꯈ꯭ꯔꯣ ꯊꯣꯛꯂꯒ ꯄꯦꯁꯥ ꯊꯔ ꯑꯣ ꯁꯦꯚꯤꯡ ꯇꯧꯕ ꯍꯧꯔꯁꯦ ꯅꯪ ꯀꯣꯟꯅ ꯆꯥꯕ ꯌꯥꯅꯤꯡꯉꯥꯏ
ꯑꯦ ꯅꯪ ꯅꯪ ꯀꯗꯔ ꯍꯧꯔꯛꯑꯦ
ꯃꯤꯅ ꯄ꯭ꯂꯥꯟ ꯐꯖꯅ ꯁꯦꯝꯕꯤꯔꯒ
ꯌꯥꯗꯦ ꯌꯥꯗꯦ ꯅꯪ ꯅꯪꯒꯤꯗꯣ ꯌꯥꯗꯦ ꯌꯥꯗ ꯌꯥꯗꯦ ꯌꯥꯗꯦ ꯌꯥꯗꯦ
ꯀꯅ ꯌꯥꯝ ꯆꯥꯅꯤꯡꯉꯗꯤ ꯎꯝ
ꯑꯩꯈꯣꯏꯆꯦ ꯑꯩꯈꯣꯏꯆꯦꯅꯌꯥꯝ ꯄꯤꯖꯒꯅꯤ ꯍꯥꯏꯕꯅꯦ ꯂꯥꯛꯄ ꯅꯨꯃꯤꯠꯇ ꯑꯩꯅ ꯂꯧꯕꯁꯨ ꯂꯥꯛꯑꯣ ꯍꯥꯏꯈꯤꯕꯗꯨꯅꯤ
ꯎꯝ
ꯑꯗꯨꯕꯨ ꯑꯗꯨꯕꯨ ꯀꯩꯅꯣꯗꯤ ꯀꯛꯇ꯭ꯔꯤꯀꯣ ꯁꯤ ꯀꯩꯅꯣ ꯗꯦꯠ ꯇꯔꯥ ꯃꯅꯨꯡꯗ ꯎꯗ ꯈꯪꯒꯅꯤ
ꯑꯣ
ꯐꯥꯔ ꯑꯍ ꯑꯍꯥꯟꯕ ꯑꯣꯏ ꯑꯗꯨꯏꯅꯦ ꯑꯩꯅ ꯆꯠꯊ ꯆꯠꯊꯣꯛꯇꯣꯏꯁꯦ
ꯎꯝ ꯑꯗꯨ ꯆꯠꯊꯣꯛꯈ꯭ꯔꯗꯤ ꯑꯃꯨꯛꯀ ꯀꯥꯎꯔꯅꯤꯅꯦ ꯃꯤꯁꯤꯡ ꯃꯤꯁꯤꯡꯁꯦ
ꯀꯥꯎꯕꯁꯨ ꯌꯥꯏ ꯀꯥꯎꯗꯕꯁꯨ ꯌꯥꯏ ꯇꯝꯕ ꯉꯝꯗꯦ
ꯎꯝ ꯀꯥꯎ ꯀꯥꯎ ꯀꯥꯎꯅꯦ ꯑꯩꯅ ꯈꯪꯉꯦ ꯐꯖꯅ ꯀꯥꯎꯔꯅꯦ ꯑꯗꯨꯗ
ꯊꯕꯛ ꯆꯤꯜꯂꯗꯤ ꯁꯪꯗꯦꯗꯅ ꯍꯧꯖꯤꯛ ꯌꯨꯝꯗ ꯂꯩꯕ ꯐꯥꯎ ꯑꯩ ꯌꯥꯝ ꯁꯪꯗ꯭ꯔꯤꯗꯣ ꯈꯪꯗ꯭ꯔꯣ ꯊꯕꯛ ꯇꯧꯔꯗꯤ ꯎꯄꯥꯏ ꯂꯩꯇꯦ ꯍꯥꯏꯗꯤ ꯑ ꯊꯕꯛꯀꯤ ꯃꯇꯝꯗꯣ ꯇꯣꯡꯉꯥꯜꯂꯦꯗꯅ ꯁꯤꯗ ꯑꯗ
ꯍꯣꯏ ꯍꯣꯏ
ꯚꯥꯏꯕ꯭ꯔꯦꯁꯟ ꯑꯝꯇ ꯂꯧꯊꯣꯛꯀꯦꯀꯣ
ꯑꯗꯨ ꯆꯞ ꯆꯥꯔꯦ ꯀꯩꯅꯣ ꯆꯞ ꯆꯥꯔꯕꯅꯦ ꯑꯗꯨꯅ ꯀꯩꯅꯣꯁꯨ ꯍꯦꯟꯒꯠꯅꯦ
ꯇꯞ
ꯆꯤꯟꯗꯕꯗꯨꯅ ꯆꯤꯟꯕꯗꯨꯅ ꯀꯩꯅꯣꯁꯨ ꯍꯦꯟꯒꯠꯄꯅꯦ
ꯑꯣ ꯑꯣ ꯑꯍꯥꯟꯕ ꯂꯥꯛꯄꯗꯗꯤꯀꯣ ꯌꯥꯝꯗꯕꯅꯦ ꯌꯥꯝꯃꯣꯏ ꯑꯗꯨꯕꯨ ꯆꯠꯅꯤꯡꯉꯦ ꯑꯩꯗꯤ ꯑꯍꯥꯟꯕ ꯑꯣꯏꯗꯣꯏꯅꯦ ꯆꯠꯅꯤꯡꯉꯦ ꯑꯩꯈꯣꯏ ꯏꯁꯦ ꯃꯅꯥꯛꯇ ꯑꯗꯨꯒ ꯁꯨꯇꯤꯒꯨꯝꯕ ꯇꯧ ꯀꯣꯏꯕ ꯆꯠꯅꯕ ꯑꯗꯨꯒ ꯑꯆꯥꯄꯣꯠ ꯆꯥꯕ ꯆꯠꯅꯕ ꯑꯩ ꯀꯩꯝ ꯈꯟꯖꯗꯦ ꯀꯣꯏꯕꯒ ꯑꯆꯣꯄ ꯑ ꯆꯥꯕ ꯈꯛꯇꯅꯦ ꯑꯩꯒꯤ ꯋꯥꯈꯜꯗ ꯂꯩꯔꯤꯁꯦ
ꯆꯥꯕ ꯑ
ꯆꯥꯕ ꯀꯣꯏꯕ ꯆꯥꯕ ꯀꯣꯏꯕ ꯇꯨꯝꯕ ꯆꯥꯕ ꯀꯣꯏꯕ ꯇꯨꯝꯕ
ꯁꯨꯇꯤ ꯐꯪꯉꯒ ꯑꯩꯉꯣꯟꯗ ꯂꯥꯛꯄꯀꯣ ꯑꯩꯔꯣꯝꯗ
ꯂꯥꯛꯑꯣ ꯒꯥꯔꯤ ꯕꯔꯥ ꯊꯥꯔꯛꯑꯣ ꯂꯥꯛꯀꯦ
ꯑꯩ ꯑꯩ ꯑꯣꯏꯅ ꯂꯥꯛꯀꯦ ꯑꯗꯨꯗꯤ
ꯀꯩꯒꯤꯌꯦ
ꯆꯥꯕ ꯄꯨꯕꯤꯅꯤꯉꯥꯏ
ꯑꯗꯨꯒ ꯍꯧꯖꯤꯛꯇꯣ ꯂꯥꯛꯑꯣ ꯍꯥꯏꯗꯣ ꯏꯣꯝꯗ ꯏꯊꯟꯗ ꯂꯥꯛꯑꯒ ꯃꯤꯅ ꯐꯥꯕ ꯑꯗꯨꯝ ꯄꯥꯝꯕꯩꯅꯦꯕ ꯅꯪ ꯏꯊꯟꯗ ꯂꯥꯛꯑꯣ ꯍꯥꯏꯗ ꯅꯪꯅ
ꯆꯨꯝꯃꯦ ꯆꯨꯝꯃꯦ
ꯃꯤꯅ ꯃꯤꯅꯣ ꯐꯥꯈ꯭ꯔꯗꯤ ꯁꯣ ꯎꯝ ꯁꯛ ꯁꯛ ꯎꯝ ꯐꯖꯕꯨꯗꯤ ꯐꯖꯗꯦ ꯇ
ꯎ ꯑꯩꯅ ꯐꯥꯔꯗꯤ ꯀꯥꯏꯗꯦꯕꯀꯣ
ꯇꯗꯤ ꯑꯦꯝ ꯀꯥꯏ ꯁ ꯁ ꯐꯖꯗ꯭ꯔꯁꯨ ꯁꯛ ꯊꯤꯔꯁꯨ ꯃꯤꯅ ꯁꯛ ꯐꯖꯔꯁꯨ ꯊꯤꯔꯁꯨ ꯁꯝꯕꯜꯂ ꯌꯦꯗꯅ ꯑꯗꯨꯝꯕ ꯃꯤꯅ ꯊꯦꯡꯅꯔꯒ ꯑꯩꯕꯨ ꯐꯥꯕꯤꯔꯗꯤ ꯅꯪ ꯃꯗ ꯇꯥꯏꯅ ꯍꯥꯏꯅꯤ ꯑꯗꯨꯒ ꯅꯪꯉꯣꯟꯗ ꯐꯨꯗꯠꯂꯅꯤ ꯑꯍꯟ ꯑꯍꯟꯁꯤꯡꯅ ꯅꯪꯅ ꯑꯉꯥꯡ ꯅꯨꯄꯤ ꯃꯆꯥꯕꯨ ꯃꯇꯣꯝꯇ ꯑꯗꯨꯗ ꯂꯥꯛꯑꯣ ꯍꯥꯏꯩꯁꯦ ꯀꯩꯒꯤꯅꯣ ꯅꯪ ꯅꯀꯣꯛ ꯌꯥꯎꯗꯕ꯭ꯔꯣ ꯅꯀꯣꯛ ꯄꯥꯟꯗꯕ꯭ꯔꯣ ꯍꯥꯏꯔꯛꯀꯅꯦꯕ ꯑꯥꯊꯄ ꯅꯪ ꯆꯥꯔꯅꯤ
ꯑꯗꯨꯒ ꯅꯪꯅ ꯅꯣꯛꯄꯋꯥ
ꯍꯣꯏ ꯅꯣꯛꯑꯣꯏꯍꯦ ꯃꯤꯅ ꯐꯥꯔꯒ ꯑꯩ ꯀꯩꯗꯧꯕꯩ ꯅꯣꯛꯇꯣꯏꯅꯣ
ꯑꯩꯅ ꯆꯩ ꯆꯥꯔ ꯅꯪ ꯌꯦꯡꯉ ꯅꯣꯛꯄꯀꯣ
ꯑꯩ ꯑꯩ ꯎꯁꯨ ꯎꯔꯣꯏꯗꯅ ꯑꯩ ꯃꯤꯠ ꯎꯁꯤꯟꯒꯦ ꯑꯗꯨꯗꯤ ꯀꯩꯁꯨꯝ ꯀꯩꯁꯨꯝ ꯇꯧꯔꯣꯏ
ꯐꯨꯗꯝꯅꯦ ꯐꯨꯗꯝꯅꯦꯅ ꯍ ꯁꯥꯏ
ꯃꯤꯅ ꯐꯥꯈ꯭ꯔꯒ ꯑꯩ ꯅꯣꯛꯀꯅꯤꯌꯦ ꯀꯔꯝꯕ ꯀꯣꯛꯅꯣ ꯑꯗꯨꯕꯣ
ꯎꯝ ꯀꯣꯛ ꯕꯔ ꯍꯥꯏꯦꯕꯅꯦ ꯊꯣꯏꯔꯤꯕ
ꯂꯥꯏꯔꯤꯛ ꯄꯥꯝꯃꯟꯕꯒꯤ ꯑꯣꯏꯔꯝꯅꯤ ꯁꯤ ꯅꯠꯇ꯭ꯔꯒꯅ ꯅꯣꯏ ꯅꯪ ꯁꯥꯇ꯭ꯔꯥꯗ ꯌꯥꯝ ꯉꯥꯡꯕ ꯀꯩꯅꯣ ꯇꯧꯕ
ꯑꯩ ꯊꯕꯛ ꯐꯪꯗꯤꯦ ꯍꯦꯟꯅ ꯅꯨꯡꯉꯥꯏꯗꯤ ꯅꯨꯡꯉꯥꯏꯅꯤꯀꯣ
ꯍꯥꯥ
ꯊꯕꯛ ꯐꯪꯉꯗꯤ ꯍꯦꯟꯅ ꯅꯨꯡꯉꯥꯏꯅꯤꯕ
ꯀꯅꯥꯅꯣ
ꯑꯩ ꯑꯣꯏ
ꯊꯕꯛ ꯇꯧꯔꯤꯗꯨꯗꯤ ꯅꯪ
ꯍꯣꯏ ꯑꯩꯅꯕꯗꯤ ꯁꯦꯟꯇ꯭ꯔꯦꯜ ꯒꯣꯚꯦꯔꯃꯦꯟꯠ ꯀꯤ ꯍꯥꯏꯅꯤꯗ
ꯑ
ꯍꯅꯥꯅꯤ ꯍꯣꯅꯥꯅꯤ ꯀꯅ ꯆꯍꯤꯅꯤ ꯍꯨꯝꯗꯥꯏ ꯐꯖꯅ ꯍꯒ
ꯔꯤꯉꯩꯗ ꯅꯨꯄꯤ ꯊꯤꯍꯧ ꯊꯤꯕ ꯀꯥꯎ ꯀꯥꯎꯅꯤꯀꯣ
ꯅꯪ ꯉꯥꯏꯕ ꯇꯥꯕꯅꯤ ꯅꯦ ꯑꯗꯨꯗꯤ
ꯇꯠ
ꯍꯝ
ꯑꯩꯗꯤ ꯅꯆꯟꯟꯅ ꯅꯨꯄꯤꯗꯧꯅ ꯈꯜꯂꯦ ꯍꯥꯏꯔꯒ ꯀꯩꯅꯣꯃ ꯃꯅꯥ ꯉꯥꯡꯉꯤꯁꯦ
ꯌꯥꯔꯦ
ꯎꯝ
ꯌꯥꯔꯦ ꯀꯣ ꯌꯥꯔꯦ
ꯀꯩꯅꯣ ꯅꯪ ꯅꯍꯥꯟ ꯍꯥꯏꯗꯨꯗꯤ ꯏꯆꯟ-ꯏꯆꯟ ꯅꯨꯄꯤ ꯍꯥꯏꯔꯤꯗꯨꯗꯤ ꯅꯪꯅ
ꯑꯗꯨ ꯀꯣꯟꯅ ꯀꯩꯅꯣ-ꯀꯩꯅꯣ ꯇꯧꯔꯁꯨ ꯏꯆꯟꯅꯨꯨꯄꯤꯅꯤꯅ ꯑꯗꯨꯝ
ꯇꯠ ꯅꯠꯇ
ꯅꯪ-ꯅꯪ ꯄꯣꯛꯃꯤꯟꯅꯕ ꯅꯆꯟ ꯅꯨꯄꯤꯗꯨꯕꯨ ꯅꯪ ꯂꯧꯕ ꯌꯥꯕ꯭ꯔꯣ ꯍꯥ ꯅꯍꯥꯟꯗꯣ ꯅꯪ ꯅ ꯎ ꯑꯩꯁꯤꯅ ꯅꯆꯟ ꯅꯨꯄꯤꯅꯤ ꯍꯥꯏꯔꯦ ꯑꯗꯨꯒ ꯅꯪꯅ ꯑꯩꯒꯤ ꯏꯌꯥꯝꯕꯅꯤ ꯍꯥꯏ ꯍꯥꯏꯔꯦ ꯑꯗꯨꯒ ꯑꯃꯨꯛ ꯍꯧꯖꯤꯛꯀꯤ ꯋꯥꯔꯤꯁꯤꯅ ꯀꯩꯅꯣ
ꯐꯖꯅ ꯇꯥꯎ ꯀꯣ ꯐꯖꯅ ꯇꯥꯎ ꯑꯩ ꯒꯣꯕꯔꯃꯦꯟꯒꯤ ꯊꯕꯛ ꯐꯪꯅꯤꯡꯉꯥꯏ ꯀꯟꯅ ꯍꯣꯠꯅꯅꯤ ꯐꯪꯈ꯭ꯔꯕ ꯃꯇꯨꯡꯗ ꯐꯪꯈ꯭ꯔ ꯃꯇꯨꯡꯗ ꯆꯥꯎꯅ ꯍꯣꯡꯅꯤ ꯍꯧꯖꯤꯛꯁꯨ ꯆꯥꯎꯅ ꯍꯣꯡꯕꯁꯨ ꯌꯥꯗꯤ ꯌꯥꯝꯕꯅꯤ
ꯑꯩꯗꯤ ꯑꯩꯗꯤ ꯇꯟꯂꯦ
ꯏꯊꯟꯇꯅꯤꯅꯀꯣ ꯑꯗꯨꯁꯨ ꯑꯥ ꯃꯈꯥꯔꯣꯝꯗ ꯍꯣꯡꯅꯤ ꯆꯔꯁ ꯆꯧꯗꯗ
ꯑꯩꯗꯤ ꯇꯜꯂꯦ
ꯍꯣꯌ ꯑꯩꯒꯣꯟꯗ ꯀꯧꯕꯨꯗꯤ ꯀꯧꯔꯛꯑꯣꯀꯣ ꯆꯥꯛ ꯆꯥꯕ ꯂꯥꯛꯀꯦ ꯑꯆꯥꯄꯣꯠ ꯆꯥꯕꯒ